ꯍꯜꯂꯣ
ꯑ ꯍꯜꯂꯛꯑꯕ꯭ꯔꯣ
ꯌꯧꯔꯛꯑꯦ ꯌꯧꯋꯦ
ꯎꯝ ꯋꯥꯔꯕ꯭ꯔꯣ
ꯌꯥꯝ ꯋꯥꯕ ꯑꯣꯏꯗꯦꯗ
ꯑꯝ ꯅꯨꯡꯉꯥꯏꯕ꯭ꯔꯣ
ꯍꯥꯥ
ꯅꯨꯡꯉꯥꯏꯕ꯭ꯔꯣ ꯑꯗꯨꯗꯤ
ꯌꯥꯝ ꯋꯥꯕꯁꯨ ꯑꯣꯏꯗꯦ ꯌꯥꯝ ꯅꯨꯡꯉꯥꯏꯕꯁꯨ ꯑꯣꯏꯗꯦ
ꯎꯝ ꯎꯝ ꯃꯌꯥꯏꯗꯅꯤꯅꯦ
ꯎꯝ ꯃꯌꯥꯏꯗ ꯂꯩꯌꯦ ꯑꯩꯅ ꯊꯥꯔꯛ ꯑꯩꯅ ꯊꯥꯔꯛꯄ ꯑꯩꯅ ꯊꯥꯔꯛꯄꯗꯨꯗ ꯅꯪ ꯌꯦꯡꯗ꯭ꯔꯕ ꯑꯗꯨꯗ ꯑꯩ ꯀꯩꯗꯧꯔꯕ ꯖꯥꯠꯅꯣ ꯁꯤꯅꯦꯗ ꯌꯥꯝ ꯅꯨꯡꯉꯥꯏꯇ꯭ꯔꯕ ꯁꯤꯅꯦ ꯍꯝ
ꯑ ꯎꯝ ꯑꯃꯨꯛꯀ ꯑꯆꯥꯄꯣꯠ ꯆꯥꯕ
ꯑꯗꯨꯗꯗ
ꯍꯥꯏꯗꯤ ꯑꯩꯅ ꯇꯧꯔꯛꯀꯦ ꯍꯥꯏꯕꯗꯨꯗ ꯌꯥꯝ ꯅꯨꯡꯉꯥꯏꯇ꯭ꯔꯕ ꯃꯥꯜꯂꯕ ꯑꯗ ꯍ
ꯑꯩ ꯎꯗꯤꯅꯦ ꯑꯗꯨꯏꯅꯤꯅꯦ ꯑ
ꯍꯣꯏ ꯍꯣꯏ ꯐꯔꯦ ꯑꯩꯅ ꯂꯥꯟꯅ ꯈꯜꯂꯝꯕ ꯑꯣꯏꯔꯝꯃꯅꯦ ꯑꯗꯨꯗꯤ
ꯅꯪꯁꯨ ꯍꯥ ꯍꯥ
ꯑꯪ ꯑꯦ ꯍꯥꯏꯔꯗꯤ ꯀꯩꯅꯣ ꯀꯩꯅꯣ ꯇꯧꯕꯅꯤꯅ ꯆꯦ ꯃꯤꯒ ꯋꯥꯔꯤ ꯁꯥꯟꯅꯕꯁꯦ ꯅꯨꯡꯉꯥꯏꯇꯕꯅꯦ ꯍꯥꯏꯕꯁꯦ ꯑꯩꯁꯨ ꯈꯪꯉꯤꯗ ꯑꯗꯨꯏ ꯑꯗꯨ ꯑꯣꯏꯔꯝꯒꯗ꯭ꯔꯥ ꯈꯟꯕꯩꯅꯦꯗ
ꯎꯝ ꯅꯪꯗꯤ ꯑꯗꯨꯝ ꯋꯥꯔꯤ ꯁꯥꯟꯅꯕ ꯅꯨꯡꯉꯥꯏꯗ
ꯑꯩꯔꯣ
ꯎꯝ ꯋꯥꯗꯣ ꯑꯗꯨꯝ ꯗꯣꯡ ꯗꯣꯡ ꯉꯥꯡꯉꯦꯕ
ꯑꯩꯖꯤꯔꯣ
ꯑꯃꯨꯛꯀꯁꯨ ꯅꯣꯛꯏꯌꯦ ꯍꯔꯥꯎꯕ꯭ꯔꯥ ꯈꯪꯗ꯭ꯔꯦꯗ ꯑꯍ ꯍ
ꯏꯆꯦ ꯃ ꯌꯥꯝ ꯍꯔꯥꯎꯔꯗꯅ
ꯍꯔꯥꯎꯕ ꯅꯠꯇ꯭ꯔꯣꯅꯦ ꯅꯪꯗꯣ
ꯍꯣꯏ ꯍꯣꯏ ꯍꯣꯏ ꯍꯔꯥꯎꯋꯦ ꯍꯔꯥꯎꯋꯦ ꯋꯥꯔꯤ ꯁꯥꯅꯕ ꯌꯥꯝ ꯅꯨꯡꯉꯥꯏꯌꯦ ꯌꯥꯝ ꯍꯔꯥꯎꯋꯦ
ꯎꯝ ꯀꯔꯤ ꯍꯤꯟꯖꯥꯡ ꯆꯥꯔꯒꯦ
ꯊꯤ ꯅꯨꯡꯉꯥꯏꯔꯃꯅꯤ
ꯍꯣꯏ ꯅꯨꯡꯉꯥꯏꯌꯦ
ꯍꯥ
ꯀꯔꯤ ꯍꯤꯟꯖꯥꯡ ꯆꯥꯕ꯭ꯔꯣ
ꯑꯩ ꯀꯤꯅꯣ ꯑꯣꯏꯅ ꯆꯥꯏꯑꯦ ꯑꯥꯂꯨꯒ ꯈꯃꯦꯟ ꯈꯃꯦꯟ ꯈꯥꯃꯦꯟꯗꯣ
ꯎꯝ
ꯑꯗꯨ ꯀꯥꯡꯍꯧ ꯑꯃꯒ ꯉꯁꯤꯗꯤꯁꯤ ꯊꯕꯛ ꯃꯐꯝꯗ ꯑꯣꯏꯅ ꯆꯥꯔꯦꯕ ꯃꯣꯏꯒꯤ ꯃꯦꯁ ꯂꯩꯌꯦꯕꯀꯣ ꯑꯗ ꯑꯗꯨꯗ ꯆ ꯇꯥꯔꯦ ꯎꯝ ꯑꯗꯨꯝ ꯍꯥꯎꯋꯦꯗ ꯑꯩꯗꯤ ꯀꯩꯅꯣ ꯆꯥꯛ ꯍꯦꯟꯖꯥꯡꯗ ꯀꯝꯄ꯭ꯂꯦꯟ ꯇꯧꯗꯦꯕ ꯑꯗꯨꯏ
ꯎꯝ
ꯑꯗꯨꯝ ꯍꯩꯅꯗ ꯎꯝ ꯆꯥꯗꯤ ꯌꯥꯝ ꯍꯥꯎꯑꯦ ꯐꯖꯅ ꯍꯥꯎꯇ꯭ꯔꯦ ꯍꯥꯏꯔꯗꯤ ꯑꯗꯨꯝꯃꯗꯤ ꯑꯗꯨꯝ ꯅꯣꯔꯃꯦꯜꯗ ꯆꯥꯕ ꯌꯣꯠꯄꯗꯤ ꯑꯗꯨꯝ ꯆꯥꯕ ꯌꯥꯔꯕꯅꯤꯅ ꯀꯝꯄ꯭ꯂꯦꯟ ꯇꯧꯗꯦꯕ ꯑꯗꯨꯝ ꯍꯥꯎꯋꯦꯗ
ꯎꯝ
ꯁꯨꯛꯍꯥꯎ ꯍꯥꯎꯇ꯭ꯔꯗꯤ ꯈꯪꯗꯦ ꯑꯗꯨꯑꯣꯏꯗꯤ ꯑꯗꯨꯗꯤ ꯍꯥꯎꯇꯦ ꯍꯥꯏꯔꯅꯤ ꯅꯪꯅ ꯍꯥꯏꯕꯒꯨꯝꯅ ꯗꯣꯡ ꯗꯣꯡ ꯍꯥꯏꯒꯗꯕꯅꯤ ꯂꯣꯠꯂꯒ ꯀꯔꯤ ꯀꯥꯟꯅꯔꯦꯅ ꯅꯪꯅ ꯗꯣꯡ ꯗꯣꯡꯗꯤ ꯍꯥꯏ ꯍꯥꯏꯔꯤ ꯑꯩꯖꯦ ꯑꯦꯛꯁꯇ꯭ꯔꯣꯕꯔꯠ ꯃꯥꯟꯕ꯭ꯔꯥ ꯏꯀꯥꯏꯒꯟꯕ ꯃꯥꯟꯕ꯭ꯔꯥ ꯅꯠꯇ꯭ꯔꯒ ꯏꯟꯇ꯭ꯔꯣꯕꯔꯠꯀ ꯃꯥꯜꯂꯕ꯭ꯔꯥ ꯀꯃꯥꯏꯅ ꯇꯧꯒꯦ ꯅꯪꯅ ꯈꯟꯕꯗ
ꯇꯧꯗꯦꯍꯦ ꯅꯪ ꯅꯪꯗꯤ ꯋꯥꯔꯤ ꯁꯥꯟꯅꯕ ꯅꯨꯡꯉꯥꯏꯌꯦ
ꯀꯔꯤ ꯑꯣꯏꯔꯝꯒꯗꯕ ꯃꯥꯟꯒꯦꯕ ꯑꯁꯦꯡꯕ ꯑꯁꯦꯡꯕꯗ
ꯅꯪꯕꯨꯔꯣ
ꯍꯣꯏ
ꯐꯩꯌꯦ ꯑꯗꯨꯝ
ꯅꯠꯇꯦ ꯐꯩ ꯍꯥꯏꯕ ꯅꯠꯇꯕ ꯌꯥꯝ ꯏꯀꯥꯏꯒꯟꯕꯒ ꯇꯥꯏꯞꯇ ꯃꯥꯟꯒꯗ꯭ꯔꯥ ꯑꯁꯦꯡꯕꯗ ꯅꯠꯇ꯭ꯔꯒ ꯌꯥꯝ ꯐꯣꯡ ꯐꯣꯡ ꯂꯥꯎꯕ ꯀꯩꯅꯣꯒ ꯃꯥꯟꯕ꯭ꯔꯕꯥ
ꯑꯗꯨꯒꯨꯝꯕꯗꯣ ꯃꯥꯜꯂꯦ ꯍꯦ ꯍꯦ ꯏꯀꯥꯏ ꯒꯟꯕꯗꯣ ꯅꯠꯇꯕ ꯌꯥꯝ ꯐꯣꯡ ꯐꯣꯡ ꯂꯥꯎꯕꯗꯣ ꯍꯥ ꯍꯥ ꯍꯦ ꯎꯝ ꯎꯝ ꯏꯀꯥꯏꯁꯨ ꯏꯀꯥꯏꯒꯟꯕ
ꯑꯦꯝꯕꯤꯕꯥꯔꯠꯇꯣ ꯑꯣꯏꯕꯅꯦꯕ ꯑꯅꯤꯃꯛꯇ ꯑꯗꯨꯗꯤ ꯍꯥꯏꯕꯗꯤ ꯑꯦꯛꯁꯇ꯭ꯔꯣꯕꯥꯔꯠꯀꯤ ꯃꯤꯒ ꯄꯨꯜꯂꯒꯅ ꯌꯥꯝ ꯐꯣꯡ ꯐꯣꯡ ꯂꯥꯑꯣꯕ ꯑꯗꯨꯒ ꯏꯀꯥꯏꯒꯟꯕ ꯔꯨꯝꯁꯤꯗ ꯑꯃꯁꯨ ꯋꯥ ꯉꯥꯡꯗꯕ ꯃꯤ ꯑꯣꯏꯔꯗꯤ ꯑꯩꯁꯨ ꯉꯥꯡꯉꯔꯣꯏꯕ ꯑꯗꯨꯝ ꯑꯗꯨꯒꯤ ꯇꯥꯏꯞ ꯇꯧꯌꯦꯕ ꯑꯩꯁꯦ ꯑꯁ ꯌꯨꯝ ꯌꯨꯝꯗ ꯈꯨꯟꯗꯗꯤ ꯏꯀꯥꯏꯒꯜꯂꯦ ꯇꯧꯔꯒ ꯍꯥꯏꯅꯕꯅꯤꯗ ꯄꯤꯛꯂꯤꯉꯩꯗ ꯍꯧꯖꯤꯛꯐꯥꯎ ꯈꯔ ꯐꯔꯛꯑꯕꯅꯤ ꯑꯩꯁꯨ ꯑꯗꯨ ꯑꯗꯨ ꯑꯩꯁꯨ ꯀꯩꯅꯣ ꯑꯣꯚꯔꯀꯝ ꯇꯧꯒꯦ ꯇꯧꯔꯤꯅꯤ ꯑꯩ ꯄꯤꯛꯂꯤꯉꯩꯗ ꯀ꯭ꯂꯥꯁ ꯅꯥꯏꯟ ꯇꯦꯟꯒꯨꯝꯕꯗ ꯌꯥꯝ ꯏꯀꯥꯏꯒꯜꯂꯦꯕ
ꯎꯝ ꯍꯥ ꯍꯥ ꯑꯥ
ꯍꯧꯖꯤꯛꯄꯨꯅ ꯃꯤꯅ ꯑꯁ ꯅꯪꯗꯤ ꯐꯣꯡ ꯐꯣꯡ ꯂꯧꯔꯒꯩꯗꯧꯔꯛꯑꯦ ꯍꯥꯟꯅ ꯑꯩ ꯏꯀꯥꯏꯒꯟꯕ ꯀꯩꯅꯣꯗꯨꯗꯤ ꯑꯝꯇ ꯎꯕꯤꯗ꯭ꯔꯦ ꯑꯥꯁ
ꯅꯨꯄꯥꯅꯤꯗ ꯈꯔ ꯈꯔ ꯏꯀꯥꯏꯗꯕꯁꯨ ꯇꯝꯃꯣꯗ
ꯑꯗꯨꯅ ꯍꯧꯖꯤꯛꯇꯤ ꯏꯀꯥꯏꯗ꯭ꯔꯤꯁꯤꯗꯤ ꯀꯩꯅꯣ ꯑꯗꯨ ꯌꯥꯔ ꯏꯀꯥꯏꯒꯟꯕꯗꯨ ꯌꯥꯔ ꯅꯣꯏ ꯇꯧꯔꯦ ꯇꯧꯕꯩ ꯍꯧꯖꯤꯛ ꯏꯀꯥꯏꯗ꯭ꯔꯤꯁꯤꯅ ꯀꯩꯅꯣ ꯎꯝ ꯁꯤ ꯅꯪꯗꯤ ꯀꯔꯤ ꯍꯣꯠꯅꯔꯒꯦ ꯉꯁꯤꯗꯤ ꯀꯔꯤ ꯆꯥꯔꯒꯦ ꯏꯚꯤꯅꯤꯡꯒꯤ ꯗꯤꯟꯅꯔꯒꯤ ꯗꯤꯅꯔꯒꯤ ꯀꯔꯤ ꯆꯥꯔꯒꯦꯕ ꯄꯔꯤꯈꯥ ꯊꯥꯕ ꯆꯠꯂꯦ ꯌꯥꯝ ꯌꯥꯝ ꯀꯨꯏꯅ ꯍꯜꯂꯛꯑꯦ ꯌꯥꯝ ꯂꯥꯞꯄꯦ ꯍꯥꯏꯔꯦ ꯍꯜꯂꯛꯑꯒ
ꯍꯜꯂꯛꯑꯒ ꯆꯥꯛ ꯏꯟꯁꯥꯡ ꯊꯣꯡꯔꯦ
ꯎꯝ
ꯀꯥꯡꯁꯣꯏ ꯊꯣꯡꯔꯦ ꯀꯥꯡꯍꯧ ꯉꯧꯔꯦ ꯇꯥꯡ ꯇꯛ ꯆꯥꯔꯦ ꯆꯥꯕ ꯂꯣꯏꯔꯒ ꯏꯔꯨꯑꯦ ꯁꯥꯃꯟꯕꯒꯤ
ꯎꯝ
ꯍꯧꯖꯤꯛꯅ ꯃ ꯃꯊꯛꯇ ꯀꯥꯈꯠ ꯂꯥꯢ ꯂꯩꯌꯦ ꯌꯨꯝ ꯃꯊꯛꯇ
ꯑꯖ ꯕꯖ
ꯀꯅꯣ ꯁꯝꯁꯨ ꯆꯣꯠꯄꯒꯤꯀꯣ
ꯍꯥ ꯁꯝ ꯑꯣ
ꯑꯩꯅ ꯁꯝꯗꯨꯁꯨ ꯁꯝ ꯄꯨ ꯁꯝꯁꯨ ꯆꯣꯠꯂꯤꯉꯩ ꯀꯪꯍꯟꯕ
ꯑꯥ ꯑꯣ ꯑꯣ ꯏꯟꯖꯥꯡꯒ ꯌꯥꯝ ꯍꯥꯎꯒꯗꯕ ꯃꯥꯜꯂꯦꯀꯣ
ꯎꯝ ꯑꯗꯨꯝ ꯍꯥꯎꯋꯦ
ꯐꯖꯅ ꯐꯖꯅ ꯆꯥꯕꯩ ꯍꯨꯃꯥꯡꯒ ꯊꯣꯛꯏꯗꯣ ꯁꯥꯔꯛꯄꯩ
ꯑꯁ ꯉꯁꯥꯏ ꯊꯕꯛ ꯆꯠꯄꯒꯤꯅꯤ ꯍꯦ ꯑꯗꯨ ꯑꯣꯏꯗꯤ ꯍꯨꯃꯥꯡ ꯊꯣꯛꯄꯗꯤ
ꯑ ꯑꯦꯛꯖꯥꯝ ꯊꯥꯕ ꯆꯠꯇꯣꯏ ꯅꯠꯇ꯭ꯔꯣ
ꯎꯝ
ꯀꯩꯅꯣ ꯍꯜꯂꯛꯄꯒ ꯑꯃꯨꯛ ꯊꯕꯛ ꯆꯠꯂꯤꯔꯣ
ꯆꯠꯇꯦꯍꯦ ꯑꯗꯣ ꯑꯦꯛꯖꯥꯝ ꯊꯥꯕ ꯆꯠꯄꯗꯣ ꯍꯥꯏꯕꯅꯦ ꯎꯝ
ꯄꯦꯄꯔ ꯀꯌꯥ ꯋꯥꯠꯂꯤ ꯅꯣ ꯋꯥꯠꯂꯤꯒꯦ
ꯂꯣꯏꯔꯦ ꯂꯣꯏꯔꯦ ꯉꯁꯤꯅ
ꯂꯣꯏꯔꯦ ꯂꯥꯁ ꯏꯁ ꯌꯥꯝ ꯍꯔꯥꯎꯒꯗꯕ ꯌꯥꯝ ꯍꯔꯥꯎꯔꯝꯒꯅꯤ ꯑꯗꯨꯗꯤ
ꯎꯝ ꯍꯔꯥꯎꯋꯦ
ꯁꯦꯃꯦꯁꯇꯔꯒꯤ ꯁꯦꯃꯦꯁꯇꯔ ꯀꯌꯥꯒꯤꯅꯦꯕ ꯐꯣꯔꯠꯀꯤ
ꯎꯝ
ꯐꯣꯔꯠ ꯁꯦꯃꯤꯁꯇꯔ ꯁꯤ ꯌꯣꯏꯒꯗꯧꯔꯦꯅꯦ
ꯑꯗꯨꯅꯦ ꯂꯩꯁꯥꯕꯤ
ꯏꯁ ꯏꯁ ꯂꯩꯁꯥꯕꯤꯒ ꯇꯧꯔꯛꯏꯅꯦ
ꯑ ꯂꯩꯁꯥꯕꯤ ꯑꯣꯏꯅꯤꯡꯗ꯭ꯔꯦꯗ ꯑꯩꯗꯤ ꯑꯉꯥꯡ ꯑꯣꯏꯅ ꯑꯣꯏꯅꯤꯡꯉꯤꯗ
ꯑꯣ
ꯑꯗꯨꯝ ꯀꯔꯤ ꯍꯥꯏꯕ꯭ꯔꯥ ꯑꯩꯈꯣꯢꯗꯖꯨ ꯇꯥꯕꯗ ꯀꯃꯥꯏꯅ ꯇꯧꯒꯦ
ꯅꯪ ꯈꯣꯟꯟꯖꯦꯟꯁꯤꯔꯣ ꯅꯪ ꯈꯨꯣꯟꯟꯖꯦꯟꯖꯨ ꯃꯥꯟꯗꯦꯗ ꯑꯍꯟ ꯅꯪ ꯅꯪ ꯈꯣꯟꯖꯦꯜꯁꯦ ꯀꯩꯅꯣ
ꯑꯁꯤ ꯑꯉꯥꯡꯒꯤ ꯃꯥꯟꯕ꯭ꯔꯣ ꯅꯠꯇ꯭ꯔꯒ ꯑꯍꯟꯒꯤ ꯃꯥꯟꯕ꯭ꯔꯣꯕ
ꯈꯣꯟꯖꯦꯜꯗꯤ ꯑꯍꯥꯟꯒꯤ ꯃꯥꯜꯂꯦꯗ
ꯃꯤꯅ ꯑꯍꯟꯒꯤ ꯃꯥꯜꯂꯦ ꯍꯥꯏꯅꯕ꯭ꯔꯣ
ꯑꯗꯨ
ꯑꯍꯟꯒꯤ ꯃꯥꯜꯂꯦ ꯍꯥꯏ꯭ꯕꯔꯣ
ꯃꯤ ꯈꯔꯗꯤ ꯑꯗꯨꯝ ꯑꯍꯟꯒꯤ ꯃꯥꯜꯂꯦ ꯁꯛ ꯎꯔꯗꯤ ꯑꯉꯥꯡ ꯃꯥꯜꯂꯦ ꯍꯥꯏꯕ ꯑꯗꯨꯒꯤ
ꯑꯗꯨꯝ ꯀꯤꯅꯣ ꯑꯍꯟ ꯍꯥꯏꯖꯤꯂꯣ ꯍꯣꯏ ꯍꯣꯏ ꯃꯦꯆꯤꯌꯣꯔ ꯑꯣꯏꯕ ꯃꯥꯜꯂꯦ ꯐꯖꯟꯅ ꯃꯦꯆꯤꯌꯣꯔ ꯑꯣꯏꯕ ꯃꯥꯜꯂꯦ ꯑꯗꯨꯅ ꯐꯠꯇ꯭ꯔꯣ ꯁꯛꯅ ꯑꯍꯥꯟ ꯃꯥꯟꯕ ꯃꯍꯨꯠꯄꯨꯗꯤ ꯈꯣꯟ ꯏꯁ ꯅꯪꯒꯤꯗꯤ ꯄꯔꯐꯦꯛ ꯇꯥꯔꯦꯅꯦ ꯑꯗꯨꯗꯤ ꯅꯈꯣꯟꯗꯨꯅ ꯃꯦꯆꯤꯌꯣꯔ ꯑꯣꯏꯔꯒ ꯁꯛꯅ ꯈꯔ ꯌꯥꯡ ꯑꯣꯏꯕꯗꯣ
ꯑꯁ ꯑꯦꯛꯖꯥꯝ ꯊꯥꯕꯗꯨꯕꯨ ꯏꯁ ꯃꯣꯏꯒꯤꯗꯨꯕꯨ ꯒꯥꯔꯤꯒꯨꯝꯕ ꯐꯖꯟ ꯆꯠꯄ꯭ꯔꯣ ꯑꯣ ꯅꯪ ꯂꯥꯏꯟꯗ ꯆꯠꯂꯦ ꯅꯪ ꯂꯥꯏꯟꯗ ꯆꯠꯂꯦ ꯍꯥꯏꯕꯗꯨꯕꯨ ꯒꯥꯔꯤꯒꯨꯝꯕ ꯐꯖꯅ ꯆꯦꯟꯕ꯭ꯔꯕ
ꯎꯝ ꯆꯦꯜꯂꯦ
ꯆꯦꯜꯂꯦ
ꯑꯗꯨ ꯑꯣꯏꯔꯁꯨ ꯎꯝ ꯈꯨꯟꯗꯒꯤ ꯗꯥꯏꯔꯤ ꯈꯨꯟ ꯑꯩꯒꯤ ꯒꯥꯔꯤꯗꯣ
ꯑꯥ
ꯐꯪꯗꯕꯅꯤꯅ ꯑꯥ ꯈꯣꯡꯅꯁꯨ ꯈꯔ ꯆꯠꯂꯦꯕ ꯑꯗꯨ ꯈꯣꯡꯅ ꯆꯠꯄꯗꯨ ꯊꯦꯡꯒꯗꯕꯅꯤꯅ ꯑꯩꯈꯣꯏ ꯗꯥꯗꯥ ꯍꯣꯏꯗ ꯊꯤꯟꯍꯜꯂꯦꯕ
ꯑꯥ
ꯏꯇꯣꯟꯇꯁꯨ ꯑꯣꯏꯕ ꯑꯗꯣ ꯏꯃꯥꯟꯅꯕꯤ ꯈ꯭ꯔ ꯌꯥꯎꯔꯗꯤ ꯐꯥꯗꯣꯏꯅꯦꯕ ꯎꯝ ꯏ ꯏꯇꯣꯝꯇ ꯑꯣꯏꯕꯒꯤ
ꯉꯁꯥꯏ ꯍꯜꯂꯛꯄꯗꯗꯤ ꯃꯤ ꯑꯇꯩꯁꯨ ꯌꯥꯎꯋꯦ ꯇꯧꯋꯦꯗꯅ ꯀꯅꯥꯈꯣꯏꯔꯣꯕ
ꯍꯣꯏ ꯌꯥꯎꯋꯦ ꯑꯗꯨꯗꯤ ꯑꯩꯈꯣꯏ ꯒꯥꯔꯤꯗ ꯇꯣꯡꯃꯤꯟꯅꯔꯛꯄꯅꯦ
ꯑꯣ
ꯑꯩꯈꯣꯏꯗꯤ ꯗꯥꯏꯔꯦꯛ ꯆꯠꯄ ꯌꯥꯗ꯭ꯔꯦꯅ ꯈꯨꯟꯗꯨꯁꯨ ꯐ꯭ꯔꯤ ꯆꯠꯄ ꯌꯥꯗ꯭ꯔꯦ ꯈꯣꯏꯔꯒ ꯆꯠꯂꯦ ꯍꯟꯗꯛ ꯏꯁ
ꯎꯝ
ꯈꯪꯉꯦꯗꯅ ꯍꯟꯗꯛ ꯊꯣꯛꯏꯕ ꯀꯩꯅꯣꯁꯤꯡꯗꯣ ꯑꯗꯨꯒꯤ ꯗꯥꯏꯔꯦꯛ ꯆꯠꯄ ꯌꯥꯗ꯭ꯔꯦ
ꯎꯝ
ꯅꯣꯏꯒꯤꯅ ꯍꯦꯟꯅ ꯈꯔ ꯑꯦꯂꯔꯠꯀ ꯑꯣꯏꯒꯗꯕ ꯃꯥꯜꯂꯦ ꯍꯥꯏꯕꯗꯤ ꯅꯣꯏꯒꯤꯅ ꯍꯦꯟꯅ ꯗꯥꯏꯔꯦꯛꯇꯣ ꯑꯣꯏꯔꯦ
ꯎꯝ
ꯇꯨꯝꯒꯅꯤ ꯑꯣ ꯍꯦꯛꯇ ꯇꯨꯝꯒꯗꯕꯒ ꯃꯥꯜꯂꯦꯅꯦ ꯑꯩ ꯉꯁꯤ ꯑꯁ ꯍꯌꯦꯡꯁꯦ ꯃꯦꯠꯁ ꯅꯨꯡꯉꯥꯏꯕ ꯂꯩꯕꯅꯤ ꯑꯗꯨ ꯆꯔꯁꯀꯤ ꯇꯥꯏꯃꯤꯡ ꯃꯨꯛ ꯑꯣꯏꯔꯦꯅꯦ ꯀꯃꯥꯏ ꯇꯧꯅꯤ ꯅꯪꯒꯔꯥ ꯑꯩꯖꯦ
ꯎꯝ
ꯑꯍꯥ ꯍꯥ ꯀꯔꯤꯅ ꯆꯠꯄ ꯐꯒꯅꯤ ꯍꯥꯏꯔꯛꯑꯣꯅꯦ ꯃꯦꯠꯁꯦ ꯄꯨꯡ ꯃꯉꯥꯗ ꯑꯃ ꯁꯚꯦꯟ ꯊꯥꯔꯇꯤꯗ ꯃꯦꯠ ꯂꯩꯔꯦꯌꯦ ꯆꯔꯆꯀꯤ ꯇꯥꯏꯃꯤꯡꯗ ꯑꯣꯏꯕ
ꯎꯝ
ꯆꯔꯆꯇ ꯑꯣꯏꯅ ꯆꯠꯂꯁꯤꯔꯣ ꯃꯦꯠꯁꯇ ꯑꯣꯏꯅ ꯌꯦꯡꯁꯤꯔꯣ ꯈꯪꯗꯦ ꯌꯥꯝ ꯌꯦꯡꯅꯤꯡꯕ ꯍꯥꯏꯇꯥꯔꯦꯅꯦ ꯎꯝ ꯎꯝ ꯎꯝ ꯑꯩꯉꯣꯟꯗ ꯑꯩꯒꯤꯗꯣ ꯍꯥꯏꯕꯤꯔꯛꯑꯣ ꯍꯥꯏꯕꯅꯤ ꯀꯔꯤꯅ ꯆꯠꯄ ꯐꯒꯅꯤ ꯍꯥꯏꯅ
ꯑꯍꯦ ꯍꯥ ꯑꯣꯏ
ꯎꯝ ꯑꯗꯨꯝ ꯍꯪꯕꯅꯦꯗ ꯍꯣꯏꯗ ꯑꯩꯒꯤ ꯑꯄꯥꯝꯕꯗꯤ ꯇꯧꯔꯅꯤ
ꯎꯝ ꯇꯧꯎꯅꯤ ꯍꯨ ꯍꯨ
ꯐꯥꯏꯚꯀꯤꯗꯨꯗꯤ ꯌꯦꯡꯒꯅꯤ ꯑꯩ ꯆꯔꯁꯗ ꯆꯠꯀꯅꯤꯕ ꯑꯩ ꯐꯥꯏꯚꯀꯤꯗꯗꯤ ꯌꯦꯡꯒꯅꯤ ꯑꯗꯨ ꯆꯥꯔꯁ ꯇꯥꯏꯃꯤꯡꯗꯤ ꯑꯣꯏꯗ꯭ꯔꯤꯗꯅ ꯐꯥꯏꯚꯀꯤꯗꯨꯗꯤ ꯌꯦꯡꯒꯅꯦꯕ ꯑꯗꯨꯒ ꯑꯃꯗꯨ ꯎꯄꯥꯏ ꯂꯩꯇꯦ ꯌꯦꯡꯉꯔꯣꯏ ꯆ꯭ꯔꯁ ꯆꯠꯂꯅꯤ
ꯎꯝ ꯎꯝ ꯌꯥꯏ ꯌꯥꯏ ꯏꯁꯣꯔꯅ ꯍꯦꯅ ꯂꯨꯕꯅꯦꯕ
ꯍꯞꯇꯥ ꯑꯃ ꯊꯕꯛ ꯇꯧꯕꯖꯕꯅꯤꯅ ꯅꯣꯡꯃꯈꯛ ꯑꯣ ꯐꯪꯕꯁꯤꯗ ꯆꯠꯁꯀꯥꯒꯗꯕꯅꯤꯕ ꯆꯁꯀꯥꯔꯒꯦꯅꯦ ꯍꯞꯇꯥ ꯑꯃ ꯊꯕꯛ ꯇꯧꯒꯗꯕꯅꯤꯅ ꯑꯃꯨꯛꯀ ꯅꯣꯡꯃ ꯈꯛꯇꯁꯨ ꯀꯥꯏꯊꯣꯛꯄ ꯌꯥꯏꯗꯅ ꯑꯗꯣ ꯇꯥꯏꯃꯤꯡꯖꯤꯒꯣ ꯑꯩꯅ ꯈ꯭ꯋꯥꯏꯗꯒꯤ ꯌꯦꯡꯅꯤꯡꯕ ꯃꯦꯠꯁꯇꯨ ꯑꯃꯨꯛ ꯑꯣꯏꯕ ꯍꯦ ꯍꯦ
ꯎꯝ
ꯊꯦꯡꯀꯤꯅꯣꯗꯤ ꯑꯩ ꯀꯩꯅꯣ ꯃꯅꯤꯡꯒꯤ ꯀꯩꯅꯣꯁꯦ ꯀꯃꯥꯏ ꯇꯧꯒꯦ ꯕꯦꯛꯒ꯭ꯔꯥꯎꯟꯁꯦ
ꯀꯔꯤ
ꯕꯦꯛꯒ꯭ꯔꯥꯎꯟꯒꯤ ꯀꯣꯜꯁꯦ ꯀꯃꯥꯏꯅ ꯇꯧꯒꯦꯕ ꯃꯀꯣꯟ ꯀꯃꯥꯏꯅ ꯇꯧꯒꯦꯕ
ꯑꯩꯁꯨ ꯇꯧꯗꯦ ꯎꯝ ꯑꯗꯣ ꯋꯥꯔꯤ ꯁꯥꯟꯅꯕꯗꯣ ꯃꯩꯇꯩꯂꯣꯟ ꯈꯛꯇ ꯉꯥꯡꯉꯣ ꯍꯥꯏꯕ ꯅꯠꯇ꯭ꯔꯣ
ꯑꯗꯨ ꯑꯗꯨꯖꯤꯅꯤ ꯀꯩꯅꯣ
ꯑꯥ ꯑꯗꯣ ꯑꯃꯗꯣ ꯑꯗꯨꯝ ꯄꯥꯡ ꯑꯗꯨꯝ ꯄꯥꯟꯒꯅꯨ ꯍꯥꯏꯕ ꯅꯠꯇ꯭ꯔꯣꯕ
ꯎꯝꯝ